ꯑꯩꯒꯤ ꯐꯣꯟꯗꯣ ꯈꯔ ꯅꯨꯡꯉꯥꯏꯇꯕꯅꯤꯅꯀꯣ
ꯑꯣ
ꯁꯠ ꯄꯤꯛꯑꯞ ꯇꯧꯕ ꯌꯥꯗꯕ ꯐꯣꯟꯁꯨ ꯑꯅꯧꯕ ꯂꯩꯗ꯭ꯔꯗꯤ ꯌꯥꯗꯦꯅꯦ
ꯀꯗꯧꯔ ꯀ ꯇ ꯆꯖ ꯃꯤ ꯑꯃ ꯄꯥꯏꯅꯔ
ꯉꯔꯥꯡꯗꯣ ꯑꯩꯒꯤ ꯐꯣꯟꯗꯣ ꯅꯝꯔꯒ ꯅꯝꯕ ꯃꯤꯗꯣ ꯑ ꯐꯖꯅ ꯁꯠ ꯁꯠ ꯆꯠꯇꯕꯅꯤ ꯅꯪꯒꯤ ꯐꯣꯟꯗ ꯑꯥꯏ ꯐꯣꯟ ꯔꯣꯗꯤ ꯅ ꯅꯤꯡꯉꯣꯟꯅ ꯁꯤꯔꯦ ꯑꯩ ꯑꯩꯒꯤ ꯐꯣꯟꯗ ꯑꯩ ꯐꯣꯟꯗ꯭ꯔ ꯀꯥꯟꯗ ꯍꯥꯡꯅꯛꯄꯗꯗꯤꯀꯣ
ꯀ ꯆꯠꯇꯕꯗꯨꯗ ꯆꯥꯅꯗꯕ ꯖꯥꯠꯅ ꯍꯥꯏꯅ ꯈꯟꯕ ꯃꯥꯜꯂꯦꯗ
ꯍꯣꯏ ꯑ ꯐꯣꯟꯣꯟ ꯔꯣ ꯀꯥꯏ
ꯑꯥ ꯑꯗꯨ ꯑꯗꯨꯅꯦ
ꯍ ꯌꯥꯏꯅꯦꯀꯣ
ꯌꯥꯏꯑꯌꯦꯦ ꯐꯣꯟ ꯐꯖꯖꯄ ꯍꯥꯏꯔꯒ ꯑꯃꯨꯛ ꯐꯣꯟꯗꯒꯤ ꯈꯟꯕꯤꯔꯗꯤ ꯅꯪꯒꯤ ꯐꯣꯟꯗꯨꯣ ꯐꯖꯃꯟꯕꯒꯤ ꯑꯣꯏꯔꯝꯒꯅꯤꯗ
ꯑꯗꯨꯅꯦ
ꯍꯥꯏꯥꯏꯕ ꯌꯥꯏ ꯑꯗꯨ ꯑꯣꯏꯔꯗꯤ ꯀꯣ ꯃꯤꯅ ꯑꯥꯏꯐꯣꯟꯗꯣ ꯍꯥꯏꯅ ꯍꯪꯕ ꯌꯥꯔꯗꯤ ꯐꯖꯕꯒꯤꯅꯦꯕ ꯐꯠꯇ꯭ꯔꯗꯤ ꯀꯅꯥꯒ ꯑꯗꯣ ꯍꯥꯏꯒꯅꯤ
ꯑꯗꯨꯒꯤ ꯑꯣꯏꯔꯝꯒꯅꯤ ꯈꯔ ꯇꯥꯡꯕꯅꯤꯅꯀꯣ ꯍꯟꯗ ꯀꯥꯟꯁꯦ ꯐꯣꯟ ꯑꯅ ꯎꯕꯨꯁꯨ ꯂꯩꯅꯤꯡꯉꯦ ꯄꯣꯠ ꯆꯩ ꯑꯅꯥꯎ ꯑꯅꯧꯕꯕ ꯄꯥꯝꯃꯤꯅꯦ ꯀꯃꯥꯏꯅ ꯇꯧꯁꯤꯔꯣ
ꯑꯗꯨꯅꯦ ꯑꯗꯨꯗꯤ ꯃꯤ ꯀꯔꯤ ꯍꯥꯏꯅꯤ ꯃꯤꯒꯤ ꯃꯍꯧꯁꯥꯅꯤꯅꯦ ꯃꯇꯝ ꯃꯇꯝꯒꯤ ꯆꯠꯅꯕ ꯄꯥꯝꯕ ꯆꯅꯥꯕꯗꯨꯨ ꯁꯨ ꯇꯧꯗ꯭ꯔꯁꯨ ꯋꯥꯈꯜ ꯅꯨꯡꯉꯥꯏ ꯑ ꯅꯨꯡꯉꯥꯏ ꯅꯨꯡꯉꯥꯏꯁꯨ ꯅꯨꯡꯉꯥꯏꯇꯦ ꯇꯧꯗꯕꯁꯨ ꯌꯥꯗꯦ ꯃꯔꯛꯇꯗꯤꯀꯣ
ꯍꯣꯏ
ꯍ
ꯍꯟꯗꯛꯀꯥꯟꯁꯦ ꯐꯣꯟꯁꯨ ꯑꯅꯧꯕ ꯄꯥꯏꯅꯤꯡꯉꯦ ꯑꯗꯨꯒ ꯌꯨꯝꯁꯤꯡꯁꯨ ꯁꯤ ꯅꯥꯟꯅ
ꯍ
ꯑ ꯊꯝꯅꯤꯡꯉꯦ ꯃꯔꯛ ꯃꯔꯛꯇ ꯑꯦꯁꯤꯒꯨꯝꯕꯁꯨ ꯄꯥꯅꯤꯡꯉꯛꯏꯅꯦ ꯄꯩꯁꯥꯗꯤ ꯌꯥꯎꯗꯦꯀꯣ ꯑꯗꯨ ꯑꯣꯏꯔꯁꯨ ꯋꯥꯈꯜꯗ
ꯑꯗꯨꯅꯦ ꯃꯤ ꯃꯤꯑꯣꯏꯕ ꯑꯣꯏꯅ ꯃꯤꯑꯣꯏꯕ ꯑꯣꯏꯅ ꯍꯤꯡꯉꯗꯤ ꯑꯗꯨ ꯋꯥꯈꯜꯗꯣ ꯂꯩꯔꯒ ꯍꯤꯡꯒꯗꯕꯅꯤꯅꯦ ꯑꯗꯨꯅꯄꯤ ꯍꯥꯏꯕꯅꯤꯅꯦ ꯅꯠꯇ꯭ꯔ ꯃꯤ ꯍꯥ ꯁꯤꯗꯗꯤ ꯑꯩꯈꯣꯏꯒꯤ ꯗ꯭ꯔꯤꯝ ꯑꯃ ꯂꯩꯔꯒ ꯍꯤꯡꯕꯗꯨꯅꯦ ꯑꯗꯨꯗꯒꯤ ꯅꯪꯒꯤ ꯗ꯭ꯔꯤꯝꯗꯨꯅ ꯈꯨꯗꯤꯡꯃꯛ ꯁꯛꯁꯦꯁ ꯑꯣꯏꯒꯗꯕꯅꯦꯕ ꯉꯝꯕ ꯉꯝꯗꯕ ꯈꯪꯗꯦ ꯑꯗꯨ ꯗ꯭ꯔꯤꯝ ꯂꯩꯔꯒ ꯇꯧꯕ ꯀꯥꯟꯗꯗꯤ ꯃꯪꯐꯥꯎꯅꯕꯁꯨ ꯌꯥꯏꯑꯦ
ꯎꯝ
ꯀꯅꯥ ꯑꯃꯠꯇꯁꯨ ꯅꯪꯗꯤ ꯑꯗꯨ ꯐꯪꯂꯔꯣꯏ ꯍꯥꯏꯅ ꯈꯟꯒꯗꯧꯕꯁꯨ ꯅꯠꯇꯦ ꯍꯥꯏꯕꯀꯣ
ꯍꯣꯏꯗ ꯑꯗꯣ ꯑꯩꯅ ꯅꯪ ꯋꯥꯔꯤ ꯑꯃ ꯂꯤꯕꯤꯒꯦꯕ ꯐꯦꯁꯕꯨꯛꯗ ꯎꯕꯗꯣ
ꯎꯝ ꯎꯝ
ꯃꯤꯅ ꯁꯣꯏꯗꯅ ꯑꯩꯉꯣꯟꯗ ꯀ꯭ꯔꯣꯣꯔ ꯇꯔꯥ ꯑꯦꯀꯥꯎꯟꯗ ꯊꯥꯖꯤꯜꯂꯛꯂꯄ ꯇꯥꯔꯗꯤ ꯑꯅ ꯏꯃꯥꯒꯤ ꯀ꯭ꯔꯣ
ꯑꯩꯒꯤ ꯌꯨꯝ ꯁꯥꯟꯅꯕꯒꯤ ꯁꯤ ꯁꯤ ꯇꯧꯕꯒꯤ ꯄꯥꯟꯗꯣ ꯂꯩꯔꯒ ꯍꯥ ꯉꯔꯥꯡ ꯅꯍꯥꯟꯗꯣ ꯗ ꯄꯩꯁꯥ ꯊꯥ ꯊꯥꯠꯂ ꯁꯣꯏꯕꯒꯤ ꯃꯔꯨꯞ ꯄꯩꯁꯥ ꯊꯥꯔꯒ ꯑꯩꯉꯣꯟꯗ ꯂꯤꯁꯤꯡ ꯇꯔꯥ ꯆꯪꯉꯦ ꯍꯥꯏꯕꯗꯣ ꯑꯗꯦꯒꯗꯪ ꯗꯥꯗꯒꯔ ꯀ ꯄꯆꯥꯁ ꯌꯥꯔ ꯉꯍ ꯅꯔꯣ ꯐꯣꯟ ꯇꯔꯦ ꯑꯩꯁꯨ ꯊꯋꯥꯏꯅ ꯄꯥꯏꯗ꯭ꯔꯕꯅꯦꯕ ꯃꯥꯒꯤ ꯃꯇꯥꯎ ꯌꯦꯡꯈꯤꯁꯦꯅ ꯑꯃꯒ ꯀꯣꯜ ꯕ ꯇꯔꯒ ꯁꯥꯔ ꯍꯥꯏꯔꯒ ꯍꯣꯏ ꯀꯔꯤ ꯂꯩꯒꯦ ꯍꯥꯏꯔꯒ ꯑꯃ ꯃꯥꯅ ꯑꯁ ꯏꯆꯥꯟ ꯅꯪꯉꯣꯟꯗ ꯃꯔꯨꯞꯒꯤ ꯄꯩꯁꯥꯗꯣ ꯊꯥꯕꯗꯣ ꯁꯣꯏꯈ꯭ꯔꯦ ꯊꯥꯔꯛꯑꯣꯀ ꯑꯃꯨꯛꯀ ꯍꯥꯏꯕ ꯍꯥꯏꯅ ꯍꯣꯏ ꯍꯣꯏ ꯌꯦꯡꯒꯦꯀꯣ ꯁꯥꯔ ꯍꯥꯏꯔꯒ ꯃꯥꯅ ꯑꯁꯅꯤ ꯑꯩ ꯏꯁꯀ꯭ꯔꯤꯟ ꯁꯣꯠ ꯇꯧꯔꯒ ꯊꯥꯔꯛꯎꯔꯣ ꯍꯥꯏꯕ ꯍꯥꯏꯅ ꯑꯁ ꯌꯥꯔꯅꯤꯗ ꯌꯥꯔꯅꯤꯗ ꯍꯥꯏꯔ ꯌꯦꯡꯉꯒ ꯍꯣꯏ ꯍꯣꯏ ꯍꯣꯏ ꯊꯥꯕꯤꯔ ꯊꯥꯕꯤꯔꯒ ꯑꯁ ꯌꯥꯝ ꯅꯨꯡꯉꯥꯏꯔꯦꯀꯣ ꯑꯩ
ꯎ
ꯑꯗꯨꯒꯤ ꯏꯆꯦ ꯑꯃꯅꯀꯣ ꯏꯆꯦ ꯑꯃꯅ ꯑꯁ ꯑꯗꯨ ꯇꯧꯔꯕ ꯆꯄ ꯀꯥꯟꯗ ꯑꯩ ꯍꯟꯗꯛ ꯀꯥꯟꯗꯣ ꯌꯥꯗ꯭ꯔꯕꯅꯦ ꯑꯩꯒꯤ ꯖꯤ ꯄꯦꯗꯣ ꯑꯗꯨ ꯑꯣꯏꯕꯅ ꯎꯝ ꯁꯦꯝꯗ꯭ꯔꯤꯐꯥꯎ ꯐꯔꯛ ꯇꯥꯔꯤꯌꯦ ꯍꯥꯏꯕ ꯈꯨꯝꯕ ꯌꯥꯗ꯭ꯔꯣ ꯍꯥꯏꯅꯀꯣ ꯑꯩꯈꯣꯏꯁꯦ ꯐꯥꯒꯤ ꯇꯧꯕ ꯍꯣꯏꯅꯦꯀꯣ ꯁꯨꯃꯥꯏꯅ ꯈꯨꯝꯕꯤꯔꯁꯨ ꯐꯥꯒꯗꯧꯔꯤꯕꯅꯤ ꯍꯥꯏꯅ
ꯍ
ꯑꯗꯨꯗꯨꯗꯤ ꯊꯥꯔꯛꯄ ꯃꯤꯗꯨꯗꯤ ꯗꯤ ꯁꯣꯔ ꯍꯣꯜꯂꯔꯣꯏꯕ ꯎ
ꯃꯥꯁꯤꯁꯨ ꯅꯪꯉꯣꯟꯗ ꯊꯥꯕꯒꯤ ꯋꯥꯈꯜ ꯈꯔ ꯅꯨꯡꯉꯥꯏꯕꯅꯤꯅꯦ ꯃꯤ ꯑꯇꯥꯏ ꯈꯪꯗꯕꯒꯤ ꯃꯤꯡꯗ ꯑꯃꯨꯛ ꯆꯠꯂꯗꯤ
ꯎꯝ ꯎꯝ
ꯎꯝ
ꯍꯧꯖꯤꯛꯁꯦ ꯑꯩꯈꯣꯏꯅꯤ ꯐꯣꯟ ꯇꯧꯔꯤꯉꯩꯗ ꯏꯅꯥꯎꯅꯨꯄꯥꯗ ꯑꯣ ꯥꯟꯗ ꯐꯣꯟ ꯇꯧꯔꯛꯄ ꯎ ꯐꯠ ꯃꯨ ꯃꯨꯠ ꯊꯠꯂꯒ ꯑꯃꯨꯛꯀ ꯐꯠ ꯃꯨꯛꯠꯊꯠꯂꯒ ꯑꯃꯨꯛꯀ ꯑꯩꯅ ꯀꯣꯜ ꯕꯦꯛ ꯇꯧꯔꯒ ꯑꯩ ꯀꯥꯟ ꯑꯁꯤꯗ ꯋꯥꯔꯤ ꯁꯥꯔꯤ ꯍꯥꯏꯔꯒ ꯑꯁ ꯌꯥꯔꯦ ꯌꯥꯔꯦ ꯊꯝꯃꯣ ꯊꯝꯃꯣ ꯍꯥꯏꯅꯒ ꯁꯥꯎꯕꯒ ꯆꯅꯤ
ꯑꯥ
ꯌꯥꯕꯅꯦ ꯁꯤꯁꯨ ꯌꯥꯕꯅꯦ ꯑꯩꯅ ꯇꯦꯛꯁ ꯊꯥꯔꯝꯃꯁꯨ ꯌꯦꯡꯒꯅꯤ ꯔꯤꯄ꯭ꯂꯥꯏ ꯇꯧꯔꯣꯏ ꯉꯁꯤ ꯍꯌꯦꯡ ꯀꯨꯝꯕ ꯇꯧꯒꯅꯦꯕ ꯑꯗꯨꯒꯤ ꯑꯩꯅ ꯃꯔꯛ ꯃꯔꯥꯛ ꯁꯥꯎꯅꯤꯡꯕꯒꯤ ꯃꯦꯁꯦꯁꯇꯣ ꯅꯪ ꯔꯤꯄ꯭ꯂꯥꯏ ꯇꯧꯅꯤꯡꯒꯦ ꯅꯠꯇ꯭ꯔꯗꯤ ꯌꯦꯡꯒꯅꯨ ꯌꯦꯡꯉꯗꯤ ꯔꯤꯄ꯭ꯂꯥꯏ ꯇꯧꯑꯣ ꯌꯦꯡꯗ꯭ꯔ ꯔꯤꯄ꯭ꯂꯥꯏ ꯇꯧꯅꯤꯡꯉꯥꯏ ꯁꯪꯗ꯭ꯔꯗꯤ ꯌꯦꯡꯒꯅꯨ ꯍꯥꯏꯕ ꯑꯗꯨꯗ ꯑꯩꯅ ꯉꯥꯏꯍꯥꯛ ꯂꯥꯏꯔꯤꯛ ꯁꯨꯃꯥꯏꯅ ꯍꯦꯛ ꯍꯦꯛ ꯇꯧ ꯃꯟꯕꯒꯤ ꯑꯩ ꯁꯣꯏꯗꯅ ꯕ꯭ꯂꯣꯛ ꯊꯝꯔꯅꯤ ꯍꯥꯏꯕꯤꯈ꯭ꯔꯕꯅꯤ ꯅꯍꯥꯟꯅꯤ ꯁꯥꯎꯅꯤꯡꯕꯒꯤ ꯌꯦꯡꯗꯤ ꯌꯦꯡꯕ ꯗꯔꯀꯥꯔ ꯂꯩꯕꯒꯤ ꯇꯦꯛꯁ ꯊꯥꯔꯝꯕꯅꯦꯕ ꯌꯦꯡꯗꯤ ꯌꯦꯡꯕ ꯈꯨꯝꯗꯤ ꯈꯨꯝꯗꯕ ꯈꯨꯝꯗꯕ ꯑꯗꯨꯗꯤ ꯑꯩꯅ ꯁꯥꯎꯅꯤꯡꯉꯅ ꯕ꯭ꯂꯣꯛ ꯊꯝꯒꯅꯤꯀꯣ ꯍꯥꯏꯅꯀꯣ ꯑꯩꯁꯨ ꯑꯩꯒꯤ ꯄꯋꯥꯔꯗ ꯁꯣꯕ ꯇꯥꯕꯅꯦꯗ
ꯎꯝ ꯅꯪ ꯐꯠꯇꯗꯤ ꯇꯧꯗ꯭ꯔꯁꯨ ꯃꯔꯛ ꯃꯔꯛꯇꯨꯗꯤ
ꯌꯦ ꯌꯦꯡꯕꯗꯣ ꯑꯗꯨꯅꯦ ꯌꯦꯡꯗꯤ ꯑꯩꯅ ꯍꯪꯕ ꯒꯤ ꯃꯇꯨꯡ ꯏ ꯃꯇꯨꯡꯏꯟꯅ ꯈꯔꯛꯑꯗꯤ ꯐꯥꯏꯗꯅ ꯈꯨꯝꯔꯣꯏꯕ ꯇꯨꯃꯤꯟ ꯂꯩꯈ꯭ꯔꯅꯤ ꯑꯗꯨꯗꯗꯤ ꯅꯨꯃꯤꯠ ꯑꯃꯅꯤ ꯑꯅꯤ ꯀꯥꯜꯂ ꯑꯃꯨꯛ ꯍꯥꯏꯔꯛꯑꯅꯤ ꯑꯗꯨꯗꯗꯤ ꯁꯥꯎꯅꯤꯡꯉꯦꯕ ꯑꯣ
ꯎꯝ
ꯅꯍꯥꯟꯅ ꯂꯣꯛ ꯊꯝꯒꯅꯤꯀꯣ ꯍꯥꯏꯔꯒ ꯅꯈꯣꯏ ꯃꯤ ꯑꯍꯨꯝ ꯂꯩꯌꯦ ꯑꯩꯉꯣꯟꯗ ꯁꯨꯃꯥꯏꯅ ꯇꯧꯕ ꯃꯤ ꯑꯍꯨꯝ ꯂꯩ ꯅꯣꯡꯃꯗꯤ ꯁꯣꯏꯔꯣꯏ ꯑꯩ ꯁꯥꯎꯅꯤꯡꯕ ꯀꯥꯟꯗ ꯍꯥꯏꯕꯤꯕ
ꯎꯝ
ꯎ
ꯀꯔꯤ ꯈꯨꯕ꯭ꯔꯥ ꯃꯥꯗꯤ ꯋꯥ ꯈꯨꯝꯗꯕ꯭ꯔꯥ
ꯑꯩꯅ ꯁꯥꯎꯅꯤꯡꯕ ꯀꯥꯟꯗꯗꯤ ꯂꯣꯏꯅ ꯕ꯭ꯂꯣꯛ ꯊꯝꯒꯅꯤ ꯍꯥꯏꯔ
ꯃꯤ ꯑꯍꯨꯝꯅꯦ ꯑꯩꯉꯣꯟꯗ ꯂꯥꯛꯅꯔꯤꯕꯗꯨ
ꯎ
ꯏꯅꯥꯎ ꯅꯨꯄꯤꯁꯨ ꯁꯣꯋꯥꯝ ꯄꯨꯡꯒꯤ ꯅꯨꯄꯤꯗꯨꯁꯨ ꯑꯁ ꯑꯁ ꯂꯣꯏꯔꯦ ꯂꯣꯏꯔꯦ
ꯃꯥꯗꯣ ꯀꯔꯤ ꯊꯕꯛ ꯇꯧꯗ꯭ꯔꯥ ꯅꯅꯥꯎ ꯅꯨꯄꯤꯗꯣ
ꯊꯕꯛ ꯇꯧꯗꯨꯗ ꯃꯥꯗꯤ ꯍꯦꯜꯄꯔꯅꯦ ꯃꯤ ꯑꯅꯥꯕ ꯂꯩꯑꯦ ꯍꯥꯏꯔꯗꯤ ꯑꯃꯨꯛ ꯆꯠꯄ ꯑꯉꯥꯡ ꯃꯨꯛ ꯄꯣꯛꯄ ꯂꯩꯔꯗꯤ ꯆꯠꯄ ꯉꯔꯥꯡꯁꯨ ꯆ ꯆꯠ ꯂꯩ ꯍꯥꯏꯗꯅ ꯋꯥꯕꯅ ꯁꯤꯔꯦ ꯏꯆꯦ ꯍꯥꯏꯗꯅ ꯑꯁ ꯂꯪ ꯂꯪ ꯃꯔꯦ ꯍꯥꯏꯔ ꯗꯤ ꯌꯥꯝ ꯋꯥꯈ꯭ꯔꯕ ꯃꯥꯜꯂꯦ ꯑꯩꯅ ꯍꯥꯏꯕꯤꯕ ꯑꯉꯥꯡꯗꯣ ꯇꯨꯝ ꯐꯖꯅ ꯇꯨꯝꯗꯕ ꯃꯥꯥꯟꯅꯩ
ꯑꯥ
ꯗ ꯉꯥꯏꯔꯤꯑꯦꯕꯀꯣ ꯑꯗꯨꯒꯤ ꯑꯉꯥꯡ ꯁꯦꯟꯅꯕ ꯆꯠꯄ
ꯝꯝ ꯑꯉꯥꯡ ꯄꯣꯛꯄ ꯍꯦꯛ ꯄꯣꯛꯄꯗ ꯇꯨꯝꯗꯕ ꯑꯉꯥꯡꯁꯤꯡꯁꯤꯗꯤ
ꯎꯝ꯫
ꯅꯦ ꯌꯦꯡꯉꯕ ꯆꯠꯄꯗꯤ
ꯁꯥꯊꯤꯕꯅꯤꯅꯀꯣ꯫ ꯇꯨꯝꯗꯦ ꯑꯗꯨꯅ ꯆꯥ꯫ ꯥ ꯆꯥ ꯆꯥꯁꯨ ꯆꯥꯅꯤꯡꯗꯦ ꯇꯨꯝꯗꯕꯅꯤꯅ ꯍꯥꯏꯅ ꯃꯥꯅ ꯋꯥꯔꯦꯅ꯫ ꯋꯥꯔꯤꯔꯦ ꯁꯔꯥ ꯀ
ꯃꯤꯁꯦ ꯇꯨꯝꯕ ꯋꯥꯠꯂꯗꯤ ꯆꯥꯕꯁꯨ ꯆꯪꯗꯕꯅꯦ꯫
ꯎꯝ꯫
ꯃꯤꯒꯤ ꯃꯍꯧꯁꯥꯅꯤ꯫ ꯐꯖꯅ ꯇꯨꯝꯃꯀꯥꯟꯗ ꯇꯨꯝꯃꯒꯤ ꯑꯩꯈꯣꯏ ꯆꯥꯕꯁꯨ ꯅꯨꯡꯉꯥꯏꯒꯅꯤ꯫ ꯇꯨꯝꯕ ꯇꯨꯝꯗꯕ ꯆꯥꯕꯁꯨ ꯅꯨꯡꯉꯥꯏꯗꯕꯅꯤ꯫
ꯎꯝ꯫ ꯑꯁꯅꯦ
ꯑꯩꯗꯤ ꯃꯥ ꯐꯤ ꯐꯤꯒꯨꯝꯕ ꯁꯥꯕ꯭ꯔꯥ ꯍꯥꯏꯅ ꯈꯟꯕꯅꯤ꯫
ꯃꯥ ꯃꯥꯒꯤ ꯃꯥꯁꯨ ꯋꯥꯑ ꯃꯥꯒꯤ꯫ ꯊꯕꯛ ꯃꯌꯥꯝꯗꯨ ꯑꯃꯒꯤ ꯆꯠꯀꯅꯤ ꯑꯃꯒꯤ ꯆꯠꯀꯅꯤ꯫ ꯈꯣꯟꯊꯤ ꯁꯨꯝ ꯑꯃꯒꯤꯁꯨ ꯆꯥꯒꯅꯤ ꯑꯃꯒꯤꯁꯨ ꯆꯥꯒꯅꯤ꯫ ꯋꯥꯗꯤ ꯋꯥꯕꯨꯗꯤ ꯃꯥꯅ ꯋꯥꯕꯤꯕꯀꯣ꯫ ꯑꯗꯨꯒꯤ ꯃꯥꯒꯤ ꯄ꯭ꯔꯣꯐꯤꯠ ꯍꯥꯏꯕꯗꯤ ꯃꯥꯒꯤ ꯑꯋꯥ ꯅꯨꯡꯉꯥꯏꯗ ꯌꯦꯡꯕꯤꯕꯁꯨ ꯃꯤ ꯂꯩꯇꯦ꯫ ꯑꯗꯨ ꯑꯣꯏꯔꯁꯨ ꯃꯈꯣꯏꯒꯤ ꯃꯔꯤ ꯃꯇꯥ ꯑꯣꯏꯕꯅꯤꯅ ꯆꯠꯇ꯭ꯔꯁꯨ ꯅꯨꯡꯉꯥꯏꯇꯕꯤ ꯆꯠꯄꯅꯦ꯫
ꯑꯝ
ꯃꯥꯏꯅ ꯑꯥ ꯈꯥꯡꯕ ꯀꯜꯂꯨ꯫ ꯂꯨꯍꯣꯡ ꯎꯝ ꯅꯨꯄꯤꯗꯤ ꯁꯣꯏꯗꯅ ꯃꯌꯨꯝ ꯄꯥꯟꯒꯅꯤꯅ꯫ ꯅꯌꯨꯝ ꯄꯥꯟꯃꯀꯥꯟꯗ ꯐꯖꯅ ꯇꯧꯕꯤꯕꯅꯤꯗ ꯍꯥꯏꯕꯤꯕ꯫
ꯑꯗꯨꯅ ꯑ ꯑꯐꯕ ꯊꯕꯛ ꯇꯧꯕꯗꯤ ꯑꯩꯈꯣꯏꯅ꯫ ꯇꯧꯔꯤꯉꯩꯗ ꯋꯥꯏ ꯍꯥꯏꯔꯗꯤ ꯍꯥꯏꯕꯅꯤꯗ꯫ ꯑꯗꯨ ꯇꯧꯕꯤꯕꯒꯤꯗꯨꯗꯤ ꯃꯤꯅ꯫ ꯇꯧꯕꯤꯕꯒꯤ ꯃꯃꯜ ꯀꯩꯅꯣ ꯇꯧꯗ꯭ꯔꯁꯨ ꯏꯁꯣꯔꯅꯗꯤ ꯎꯕꯅꯤꯅꯀꯣ꯫ ꯅꯣꯡꯃꯗꯤ ꯑꯐꯕꯅ ꯃꯥꯅ ꯇꯧꯕꯤꯕꯒꯤꯗꯨꯗꯤ꯫ ꯁꯣꯏꯗꯅ ꯐꯪꯒꯅꯤ꯫
ꯈꯪꯗꯦ ꯒ꯭ꯌꯥꯟ ꯇꯥꯗ꯭ꯔꯦ꯫
ꯎ ꯍꯣꯏꯅ ꯊꯕꯛ ꯇꯧꯕꯗꯨꯁꯨꯨꯝ ꯃꯤꯒꯤ ꯃꯇꯦꯡ ꯄꯥꯡꯕ ꯋꯥꯗꯤ ꯋꯥꯑ꯫ ꯑꯗꯨ ꯋꯥꯔꯁꯨ ꯑꯩꯈꯣꯏꯅ ꯈꯥꯡꯕ ꯉꯝ꯭ꯔꯒ ꯑꯗꯨꯝ ꯇꯧꯕꯤꯒꯗꯤ ꯅꯣꯡꯃꯗꯤ꯫ ꯑꯁ ꯍꯥꯏꯗꯣꯛꯇ꯭ꯔꯁꯨ ꯃꯤꯗꯅ ꯌꯦꯡꯕꯗꯨꯗꯤ ꯑꯁ ꯁꯤꯗꯤ ꯁꯤ ꯐ ꯃꯥ ꯇꯧꯕꯤꯔꯝꯃꯤ ꯍꯥꯏꯕ ꯑꯗꯨ ꯑꯩꯈꯣꯏꯅ ꯐꯇꯥ ꯌꯥꯝꯅ ꯉꯥꯡꯗ꯭ꯔꯁꯨ ꯁꯨ ꯎꯋꯦ ꯍꯥꯏꯕ ꯌꯦꯡꯕ ꯃꯈꯩꯅꯀꯣ꯫ ꯃꯥꯅ ꯁꯤꯃꯨꯛꯇꯤ ꯇꯧꯕꯅꯤ꯫ ꯍꯥꯏꯕꯗꯨꯗꯤ ꯑꯩꯈꯣꯏꯅ ꯍꯥꯏꯊꯣꯛꯂꯒ꯫ ꯃꯤꯅ ꯑꯁ ꯃꯥ ꯍꯥꯏꯕꯗꯨꯅ꯫ ꯇꯥꯎꯕꯒꯤ ꯃꯒꯨꯟ ꯃꯥꯡꯈ꯭ꯔꯦ ꯍꯥꯏꯕꯗꯒꯤꯗꯤ ꯍꯥꯏꯗ꯭ꯔꯒ ꯑꯃꯨꯛ ꯇꯨꯃꯤꯟꯅ ꯂꯩꯕꯗꯨ꯫ ꯅꯣꯡꯃꯗꯤ ꯃꯥꯒꯤ ꯂꯤꯁꯤꯡꯗꯤ ꯂꯥꯛꯀꯅꯤꯗ꯫ ꯏꯁꯧꯅ ꯈꯤꯗꯪ ꯈꯥꯡ ꯀ ꯐꯥꯕ ꯇꯧꯕ ꯍꯥꯏꯕ ꯇꯥꯔꯦ
ꯂꯩꯩꯁꯥꯕꯤ ꯑꯣꯏꯔꯒ ꯂꯩꯁꯥꯕꯤꯒꯤ ꯗ꯭ꯔꯦꯁ ꯍꯥꯞꯄꯁꯨ ꯉꯝꯗꯦ ꯃꯔꯛ ꯃꯔꯛꯗꯤ ꯌꯥꯝ ꯅꯨꯡꯁꯤꯕꯅꯦ ꯏꯆꯦ ꯀ꯭ꯔꯤꯝ ꯐꯥꯎ ꯇꯥꯏꯅꯤꯡꯉꯥꯏꯁꯨ ꯂꯩꯔꯛꯇꯕ ꯃꯇꯝ ꯑꯩꯅ
ꯎꯝ
ꯍꯥꯕꯅꯦ ꯆꯠꯄꯝꯃꯤꯈꯣꯏ ꯑꯗꯨꯁꯨ ꯌꯥꯝ ꯄꯤꯗ꯭ꯔꯁꯨ ꯈꯔ ꯈꯔꯗꯤ ꯌꯦꯡꯕꯤ ꯌꯥꯕꯅꯦꯕ
ꯊꯕꯛ ꯁꯨꯔꯤꯉꯩꯗꯗꯤ ꯑꯩꯈꯣꯏꯒꯤ ꯃꯤ ꯑꯩꯈꯣꯏꯒꯤ ꯃꯤ ꯄꯤꯊꯣꯛꯄ ꯃꯇꯝꯗꯗꯤ ꯄꯤꯊꯣꯛꯅꯤꯡꯗꯦ
ꯎꯝ
ꯋꯥꯏꯑꯦꯕ ꯃꯥꯁꯨ ꯋꯥꯕꯅꯤꯅꯀꯣ
ꯎꯝ
ꯂꯩꯁꯥꯕꯤꯅ ꯐꯤꯔꯣꯜ ꯑꯃꯈꯛ ꯑꯅꯤꯈꯛꯅ ꯍꯥꯞꯄꯁꯨ ꯌꯥꯗꯦ
ꯎꯝ
ꯗꯔꯀꯥꯔꯗꯨꯣ ꯌꯥꯝ ꯂꯩꯗꯅ ꯑꯩꯈꯣꯏ ꯅꯨ ꯅꯨꯄꯤꯁꯤꯡꯒꯤꯗꯤꯀꯣ ꯌꯥꯝ ꯂꯩꯌꯦꯕ ꯃꯆꯦꯠ ꯃꯆꯦꯠ ꯔꯕꯥꯔ ꯕꯦꯜꯗꯒꯤ ꯍꯧꯥꯎꯅ ꯀꯣ ꯉ ꯈꯗ ꯃꯀꯥꯟꯗꯃꯦ
ꯎꯄꯥ ꯃꯌꯥꯝ ꯂꯩ